ꯍꯂꯣ ꯑ ꯇꯥꯏꯌꯦ ꯇꯥꯏꯌꯦ ꯍꯥꯥ
ꯑ ꯇꯧꯔꯒꯦ
ꯆꯠ ꯂꯥꯡꯉꯌꯦ
ꯀꯩꯅꯣ ꯅꯨꯡꯁꯤꯠ ꯌꯥꯝ ꯀꯟꯅ ꯁꯤꯠꯂꯤꯗ
ꯑꯁ ꯅꯣꯡꯁꯤꯠ ꯇꯧꯗꯣꯔꯤꯕꯥ ꯈꯪꯗꯦꯗ ꯅꯣꯡ ꯃꯪꯁꯤꯜꯂꯦ ꯑꯗꯨꯒ ꯅꯨꯡꯁꯤꯠ ꯈꯔ ꯌꯥꯎꯋꯦ
ꯁꯤꯡ ꯆꯥꯔꯕꯣ
ꯆꯔꯦ
ꯀꯩ ꯌꯦꯟꯖꯥꯡ ꯆꯥꯔꯕ
ꯑꯦꯁꯤ ꯂ ꯁꯧꯔꯤ ꯑꯣ ꯎꯇꯤ ꯑꯣ ꯃꯊꯦꯖꯥ ꯑꯃ
ꯑꯥ
ꯒꯦꯝ ꯁꯥꯟꯗ꯭ꯔꯕꯣ
ꯑꯁꯤꯁꯒꯦꯝꯒ ꯇꯧꯗ꯭ꯔꯦꯗ ꯉꯔꯥꯡꯗꯤ ꯇꯣꯔꯅꯥꯃꯦꯟ ꯑꯃꯈꯛ ꯁꯥꯟꯅꯩ
ꯎꯝ
ꯄꯨꯡ ꯕꯥꯔꯣ ꯇꯥꯏ ꯇꯨꯝꯕꯗ ꯇꯣꯔꯅꯥꯃꯦꯟ ꯁꯥꯟꯅꯕꯅꯤꯗ ꯑꯩꯈꯣꯏ ꯁꯨꯝ ꯂꯀꯦꯒꯦ
ꯄ꯭ꯔꯥꯏꯖ ꯐꯣꯜꯗꯤ
ꯂꯤꯁꯤꯡ ꯇꯔꯥ
ꯅ ꯁꯣꯗꯤ ꯁꯤ꯭ꯔꯣ ꯍꯧꯖꯤ ꯀꯥꯟꯁꯦ
ꯁꯤꯟꯗꯦ ꯌꯥꯎꯕ ꯐꯪꯗ꯭ꯔꯦ ꯑꯩꯈꯣꯏ ꯍꯣꯏ ꯌꯥꯎꯕ ꯐꯪꯗ꯭ꯔꯦ
ꯇꯥꯟꯊꯣꯔꯛꯑꯦꯕ
ꯏ ꯊꯔꯦ
ꯏꯁꯇ꯭ꯔꯤꯝꯃꯔ ꯃꯌꯥꯝ ꯉꯍꯥꯎꯋꯥꯏ ꯇꯣꯔꯅꯥꯃꯦꯟꯒꯤ ꯑꯗꯨꯅꯦ ꯑꯗꯥꯅꯦꯅ ꯊꯥꯔꯝꯕ ꯃꯌꯥꯝꯗꯣ ꯑꯝꯇ ꯊꯥꯈꯤꯗ꯭ꯔꯦꯅꯦ ꯏꯁꯇꯤꯝ ꯇꯧꯈꯤꯗ꯭ꯔꯕ ꯀꯩꯅ ꯇꯧꯗ꯭ꯔ
ꯗꯤ ꯀꯥꯏ ꯅ ꯔꯦ
ꯑ ꯄꯆꯤꯁꯨꯕꯈꯔ
ꯀꯩꯅꯣ ꯍꯧꯖꯤꯛꯄꯨ ꯎꯈꯤꯗ꯭ꯔꯦ ꯀꯃꯥꯏ ꯀꯃꯥꯏ ꯂꯦꯜꯂꯤꯒꯦ
ꯑꯁ ꯄꯧꯁꯥ ꯆꯥꯐꯥꯎꯗꯝ ꯇꯨꯝꯃꯗꯅꯤꯗ
ꯌꯥꯔꯦ ꯁꯥꯕꯅꯁꯨ ꯂꯣꯏꯔꯦ
ꯅꯣꯡ ꯃꯥꯡꯁꯤꯟꯗꯅ ꯅꯣꯡ ꯅꯨꯡꯁꯥ ꯑꯣꯏꯅ ꯇꯧꯋꯦ ꯑꯗꯨꯅꯅꯦ ꯅꯨꯡꯁꯥ ꯌꯥꯈꯩ ꯁꯥꯕꯁꯤꯅꯅꯦ ꯁꯤ ꯊ ꯈꯔꯗꯤ ꯀꯞ ꯐꯥꯗ ꯍꯋꯥ
ꯅꯣꯡꯗꯤ ꯍꯥꯏꯖꯤꯟꯅꯉꯥꯏ ꯃꯪ ꯂꯩꯔꯦ ꯇꯕ꯭ꯔ ꯨꯇꯥꯥꯗ ꯐ ꯇꯨ ꯇꯧꯔꯣ ꯃ ꯆꯂꯣ ꯃ ꯑꯦꯗ ꯇꯤ ꯂꯥꯎꯅ ꯇꯧꯔꯝꯃꯦ ꯑꯗꯨ ꯑꯃꯨꯛ ꯇꯣꯛꯈ꯭ꯔꯦ
ꯍꯌꯦꯡꯁꯦ ꯅꯠꯇ꯭ꯔꯣ ꯑꯩ ꯁꯣꯔꯅꯠꯇꯣ
ꯎꯝ
ꯍꯌꯦꯡ ꯃꯥ ꯇꯣꯞꯁꯤꯗꯣꯏꯖꯥꯠꯂꯥ
ꯑꯌꯨꯛꯇ ꯋꯥꯔꯤ ꯇꯥꯔꯅꯤ ꯋꯥꯔꯤ ꯇꯥꯔꯒ ꯑ ꯑꯛꯇ ꯋꯥꯔꯤ ꯇꯥꯔꯦꯅ ꯑꯗꯨꯒ ꯑꯁꯣꯝ ꯅꯥꯀꯟ ꯃꯄꯥꯟꯗ ꯀꯝꯃꯨꯅꯤꯇꯤ ꯍꯣꯜꯗ ꯆꯥꯛ ꯏꯁꯤꯡ ꯇꯧꯔꯅꯤ ꯁꯣꯝ ꯃꯅꯨꯡꯗ ꯃꯣꯏ ꯑꯍꯅ ꯈꯩꯃꯨ ꯁꯅꯦꯦꯍꯃꯕ ꯑꯗ ꯀꯩꯅꯣꯗ ꯋꯥꯔꯤ ꯇꯥꯕ ꯀꯥꯡꯕꯨ ꯁꯨꯃꯥꯡ ꯃꯌꯥꯏ ꯃꯥꯥꯟꯇꯣꯞꯇ ꯐꯝꯕ ꯀꯥꯡꯕꯨꯗꯣ
ꯑ
ꯑꯗꯨ ꯃꯣꯏ ꯑꯍꯟ ꯌꯥꯡꯈꯩꯃꯨꯛꯇꯨꯒꯤ ꯆꯥꯛꯇꯤ ꯃꯅꯨꯡꯗ ꯄꯨꯁꯜꯂꯛꯑꯒ ꯄꯤꯖꯅꯤꯅ ꯍꯥꯏꯕꯅꯦꯅ ꯑꯗꯒꯤ ꯑꯇꯩꯅ ꯁꯨꯝ ꯃꯄꯥꯟ ꯀꯝꯃꯤꯗꯤ ꯍꯣꯜꯗ
ꯃꯤ ꯆꯝꯅꯤ ꯇ꯭ꯔꯥꯄꯣꯏꯅꯦꯅꯃꯥꯏꯁꯨꯨꯗꯣ ꯃꯥꯜ
ꯍꯌꯦꯡꯁꯦ ꯕꯣꯟꯗꯤ ꯂꯩꯅꯦ
ꯀꯅꯥ ꯀꯅꯥ ꯇꯥꯒꯦ
ꯍꯌꯦꯡꯁꯦ ꯀꯩ ꯝꯃꯦ ꯇꯧꯀꯥꯒꯤ ꯐꯥꯏꯅꯦꯜ ꯅꯤꯝꯃꯦ ꯇꯥꯕ ꯅꯠꯇꯦ ꯋꯥꯔꯜ ꯀꯞ ꯅꯠꯇꯦ
ꯇꯋꯥꯒꯤꯦ
ꯑꯥ ꯑꯋꯥꯒꯤ ꯐꯥꯏꯅꯦ
ꯐ ꯇ ꯎꯒꯤꯈꯤꯕꯗ
ꯀꯣꯁꯟ ꯇ ꯎꯗꯔꯤ ꯊꯔꯠ ꯄ꯭ꯂꯁꯦ ꯍꯧꯖꯤꯛ ꯍꯌꯦꯡ ꯄꯣꯁꯄꯣꯟ ꯇꯧꯕꯗꯨꯗꯤ ꯁꯥꯟꯅꯈ꯭ꯔꯦ ꯄꯣꯁꯄꯣꯟ ꯇꯧꯕꯗꯨꯗꯤ ꯊꯥꯔꯠ ꯃꯦꯠꯆꯅꯦꯃꯦ ꯊꯥꯔꯠ ꯋꯤꯟꯅꯔ ꯅꯦꯝꯃꯦ ꯑꯗꯨꯗꯤ ꯁꯥꯟꯅꯈ꯭ꯔꯦ ꯍꯌꯦꯡ ꯗꯦꯠ ꯐꯥꯏꯚꯁꯤꯗꯤ ꯑ ꯐꯥꯏꯅꯦ ꯂꯩ ꯂꯩꯗ ꯃꯥꯖꯤꯦꯗꯏꯕꯣ ꯐꯥꯏꯅꯦꯜꯗꯤ ꯀꯩꯅꯦ ꯃꯦꯊꯔꯠ ꯄ꯭ꯂꯦꯁꯇꯤ ꯈꯪꯗꯦ ꯀꯥꯏꯗꯤꯗꯤ ꯄꯔꯣꯈꯣꯡꯖꯤꯡꯒ ꯋꯥꯒꯣꯏꯒ
ꯋꯥꯡꯒꯣꯏ ꯑꯦꯞꯁꯤ ꯃꯃꯥꯡꯒꯤꯗ
ꯎꯝ ꯑꯁ ꯄꯔꯈꯁꯨ ꯄꯔꯈꯅ ꯆꯇꯤ
ꯑꯗꯨꯏ ꯋꯥꯡꯒꯣꯏꯒ ꯂꯤꯂꯣꯡ ꯆꯥꯖꯤꯡꯒꯔ ꯀꯩꯅꯣ ꯃꯃꯥꯡꯒꯤꯗ ꯁꯥꯟꯅꯕ ꯀꯩꯅꯣ ꯑꯁꯣꯛ ꯀꯂꯤ ꯇꯧꯔ ꯀꯥꯈꯤꯕꯗꯣ ꯋꯥꯡꯒꯨ ꯑꯣꯏꯔꯒꯅꯨꯛ ꯀꯥꯈꯤꯗ
ꯈꯪꯗꯦꯗ ꯑꯁꯣꯛ ꯀꯥꯂꯤꯒ ꯇꯧꯔꯣ ꯌꯥꯝ
ꯑꯁꯣꯝꯀꯥꯂꯤ ꯇꯧꯈꯤꯕꯅꯦ ꯃꯃꯥꯡꯒꯤꯗꯣ ꯑꯩ ꯂꯥꯏꯚ ꯌꯦꯡꯉꯦꯕ ꯑꯗꯨ ꯕꯣꯜ ꯄ꯭ꯂꯦ ꯂꯧꯔꯒ ꯅꯨꯃꯤꯠ ꯇꯥ ꯇꯥꯔꯝꯗꯥꯏ ꯅꯣꯏ ꯇꯥꯔꯒꯨꯝꯕꯅꯤꯗ ꯃꯣꯏ ꯇꯧꯝ ꯌꯦꯠꯅ꯭ꯔꯦ ꯑꯗꯨꯝ ꯂꯩꯔ ꯑꯁꯣꯛ ꯀꯥꯜꯂꯤ ꯇꯧꯔꯒ ꯑꯁꯣꯛꯀꯥꯂꯤ ꯇꯧꯔꯦ ꯅꯥꯄꯤ ꯃꯔꯛꯇ ꯇꯧꯕꯒꯤ ꯄꯩꯁꯥꯗꯣ ꯅꯥꯄꯤꯅ ꯉꯥꯈꯠꯂ ꯂꯩꯕꯩ ꯄꯨꯔꯥ ꯇꯥꯁꯟꯗꯕꯗꯣ
ꯎꯝ
ꯑꯗꯨꯃꯥꯏꯅ ꯇꯧ ꯂꯩꯕ ꯌꯨꯡꯉꯤꯒ ꯌꯨꯡꯗꯦꯒꯅ ꯇꯧꯔꯒ ꯌꯦꯠꯅꯈꯤꯕꯅꯦ
ꯀꯩꯅ ꯄꯣꯟꯕꯁꯨ ꯀꯔꯤ ꯇꯧꯋꯦ ꯍꯥꯏꯁꯤꯕꯣ ꯦꯔꯥꯟ
ꯇꯧꯈꯤꯕꯃꯤ ꯇꯥꯛꯋꯥꯒꯤ ꯃꯃꯥꯡꯒꯤꯗ ꯃꯌꯥꯝ ꯌꯦꯠꯅꯗꯅ ꯑꯗꯨꯗꯨꯒꯤ ꯇꯧꯈꯤꯕꯅꯦ ꯁꯥꯎꯅꯗꯅ
ꯍꯌꯦꯡꯗꯣ ꯁꯤꯗꯗꯤ ꯌꯦꯡꯉꯨꯁꯤꯔꯅ ꯇꯧꯕ
ꯁꯤꯅꯦꯅ ꯍꯥꯏꯕꯅꯦ ꯅꯨꯡꯊꯤꯟ ꯑꯁꯣ ꯅꯥꯀꯟꯒꯤ ꯆꯥꯕ ꯊꯛꯄ ꯄ꯭ꯔꯣꯒꯥꯝ ꯂꯣꯏꯔꯒ ꯁꯤ ꯑꯗꯨꯒꯤꯅ ꯍꯥꯏꯕꯅꯦ ꯖꯤꯟ ꯑꯗꯨ ꯁꯤꯂꯣ ꯂꯣꯏ ꯑꯥꯗ ꯊꯤꯟꯗꯣꯛꯎꯔꯁꯦꯅ ꯍꯥꯏꯕꯅꯦ ꯇꯦꯟꯕꯩ ꯄꯣꯔꯁꯟ ꯄꯨꯔꯛꯑ ꯑꯗꯨꯒ
ꯑꯝ
ꯑꯗꯨꯒ ꯗꯦꯠ ꯁꯚꯦꯟꯗ ꯅꯨꯃꯤꯗꯥꯡ ꯚꯔꯥ ꯀꯅꯥ ꯂꯩ ꯍꯥꯏꯕꯅꯦ
ꯗꯦꯠ ꯁꯕꯦꯟ ꯍꯥꯏꯕꯥ
ꯑꯥ
ꯑꯦ ꯁꯕꯤꯅ ꯀꯔꯤꯒꯦ
ꯁꯨꯝ ꯋꯥꯃꯤꯟꯅꯕ ꯃꯌꯥꯝꯗꯣ ꯀꯩꯅꯣꯝ ꯆꯥꯖꯦꯅ ꯍꯥꯏꯕꯅꯦꯕ
ꯀꯔꯤ ꯀꯔꯤ ꯏꯔꯣꯝꯕ
ꯌꯦꯟ ꯆꯥꯗꯣꯏꯔꯣ ꯑꯣꯛ ꯆꯥꯗꯣꯏꯔꯣ ꯈꯪꯗꯦꯅꯦ
ꯃꯗꯤ ꯆꯥꯥꯁꯦꯅ ꯍꯥꯏꯕꯅꯦ ꯑꯗꯨ ꯌꯦꯟ ꯆꯥꯗꯧ ꯃꯥꯜꯂꯦ ꯌꯦꯠꯆꯧꯕꯤ ꯍꯣꯏ ꯑꯣꯛ ꯆꯥꯗꯕꯅꯦ
ꯑꯩ ꯉꯥꯅꯨ ꯒꯨꯝꯕ ꯆꯥꯗꯧꯕꯤꯅꯦ
ꯅꯤꯆꯧꯕꯤ ꯍꯣꯏ ꯆꯥꯗꯝꯃꯦ
ꯍꯧꯖꯤꯛꯀꯟ ꯉꯥꯅꯨ ꯁꯥꯟꯅꯔ ꯀꯥꯟꯗ ꯀꯩꯒꯤ ꯌꯟ
ꯆꯍꯤꯗ ꯃꯖꯨꯗ ꯑꯌꯨꯛꯇ ꯆꯂꯅꯤ ꯍꯥꯏꯅꯕ
ꯑꯦꯁꯦ ꯌꯥꯋꯥꯣꯏꯖꯣ
ꯎꯝ
ꯗꯦꯠ ꯐꯤꯕ ꯇꯤꯀꯦꯠ ꯑꯦꯈ꯭꯭ꯔꯦꯕ
ꯃꯣꯏ ꯑꯥꯗꯩ ꯂꯥꯛꯄ ꯅꯨꯃꯤꯠꯇꯨꯗ ꯑꯗꯨꯝ ꯀꯛꯈ꯭ꯔꯦ ꯏꯃꯥꯔꯖꯦꯟꯁꯤ ꯇꯤꯀꯦꯠ ꯀꯛꯄꯗ ꯍꯜꯂꯛꯄꯁꯤ ꯀꯩ ꯂꯨ ꯂꯦ ꯊꯥꯃꯨꯛ ꯆꯪꯉꯤ ꯃꯣꯏꯅꯤꯒꯤ
ꯎꯝ
ꯑꯗꯨꯗꯩ ꯗꯦꯠ ꯊꯥꯔꯇꯤꯗ ꯆꯪꯒꯗꯝꯕꯅꯦ ꯌꯥꯝ ꯑꯃꯨꯛ ꯅꯨꯃꯤꯠ ꯅꯤꯄꯥꯜꯅꯤ ꯑꯦꯛꯁꯇꯦꯟ ꯇꯧꯊꯣꯛꯏꯅꯦ ꯂꯥ ꯇꯔꯦꯠꯅꯤ
ꯎꯝ
ꯍꯞꯇꯥ ꯑꯃ ꯑꯦꯛꯁꯇꯦꯟ ꯇꯧꯊꯣꯛꯑꯒ ꯅꯨꯃꯤꯠ ꯅꯤꯄꯥꯜꯅꯤ ꯗꯦꯠ ꯑꯠꯇ ꯑꯃꯨꯛ ꯆꯪꯕꯒꯤ ꯇꯧꯅꯕꯅꯦꯕ
ꯑꯩ ꯗ ꯀꯩꯗꯨꯕꯨ ꯀꯩꯕ ꯈꯤꯂꯦꯝꯕ
ꯏꯕ ꯀꯒꯦ ꯑꯃ꯭ꯔꯥ
ꯈꯥꯡꯉꯦꯝꯕꯗꯨꯕꯨ ꯅꯨꯄꯤ ꯊꯤꯔꯕ
ꯊꯤꯗ꯭ꯔꯔꯤꯗ ꯃꯣꯏ ꯃꯆꯤꯟ ꯃꯅꯥꯎ ꯅꯨꯄꯥ ꯑꯍꯟꯗ ꯈꯛꯇ ꯉꯥꯏꯔꯤꯗ ꯊꯤꯕ ꯏꯕꯥꯏ ꯔꯣꯛꯀꯤꯗ
ꯂꯣꯛꯀꯤꯗꯣ ꯐꯣꯔꯦꯟꯅꯔꯅꯦ ꯍꯥꯏꯕ ꯀꯝ ꯍꯥꯏꯅꯦ
ꯑꯝ ꯑꯃꯦꯔꯤꯀꯥ ꯅꯤꯉꫭꯜꯅꯤ
ꯑꯦꯁ ꯀꯃꯥꯏ ꯂꯨꯍꯣꯡꯒꯦ
ꯃꯣꯏ ꯈ꯭ꯔꯤꯁꯇꯤꯌꯥꯅꯤꯅ ꯑꯗꯨꯝ ꯆꯔꯆ ꯇꯧꯕꯣꯡ ꯍꯥ ꯑꯔꯤꯀꯥꯗ ꯑꯦꯔꯤꯀꯥꯅꯤꯇꯅꯤꯗꯅ
ꯎꯝ
ꯑꯦꯝꯕꯗꯨ ꯀꯨꯟꯊ꯭ꯔꯥ ꯍꯦꯜꯂꯝꯃꯅꯤꯗ
ꯑꯒꯤꯔ
ꯎꯝ
ꯑꯒꯦꯝꯕꯨ ꯀꯨꯟꯗ꯭ꯔꯥ ꯏꯜꯂꯝꯟ ꯃꯥꯊꯣꯏꯅꯤꯊꯣꯏ ꯌꯦꯁꯜꯂꯛꯅꯤ ꯑꯖꯦꯝꯕ ꯑꯣꯏꯅ ꯊꯕꯛ ꯇꯧꯈ꯭ꯔꯦ ꯑꯗꯨꯅ
ꯀꯩ ꯊꯕꯛꯅꯣ ꯃꯃꯣꯏꯅ ꯇꯧꯔꯤꯒꯦ
ꯃꯣꯏꯗꯤ ꯑꯌꯥꯝ ꯈꯥꯒꯦꯝꯃꯗꯤ ꯒ꯭ꯔꯥꯐꯤꯛ ꯗꯤꯖꯥꯏꯟꯅꯔꯒꯅ ꯃꯣꯏ
ꯑꯗꯦ ꯀꯩꯗꯤꯦ ꯑ ꯈꯦꯜꯂꯤꯄꯗꯨꯗꯤ
ꯈꯦꯂꯕ ꯅꯠꯇꯦ ꯈꯥꯒꯝꯕ ꯍꯥꯏꯅꯦ
ꯀꯔꯩꯕꯅ ꯀꯩꯗꯧꯔꯒꯦ ꯍꯥꯏꯕ ꯋꯥꯅꯤ
ꯈꯥꯒꯦꯝ ꯑꯃꯗꯨꯅꯦ ꯒ꯭ꯔꯥꯐꯤꯛ ꯗꯤꯖꯥꯏꯅꯔ ꯍꯥꯏꯖꯩ
ꯍꯣꯏꯕ ꯈꯦꯂꯤꯕꯅ ꯀꯩꯗꯧꯔꯒꯦ ꯍꯥꯏꯔꯒ
ꯀꯅꯥꯅꯣ ꯈꯦ ꯂꯩꯕꯕꯣ
ꯑꯦ ꯁꯤꯦꯂ ꯐꯥꯏ ꯅꯠꯇ꯭ꯔꯣ ꯃꯅꯛꯄꯥꯗ ꯑꯣ ꯆꯨꯝꯃꯤꯅꯦ
ꯑꯍꯟꯗꯨꯅ ꯔꯣꯛꯀꯤ
ꯎꯝ
ꯇꯣꯛꯀꯤ ꯃꯊꯪꯗ ꯁꯌꯥ
ꯔꯟꯖꯟꯗ ꯀꯩꯗꯧꯕ ꯑꯣꯖꯥ
ꯆꯤꯇꯔꯟꯖꯟꯁꯨ ꯐꯤꯂꯝꯒꯤ ꯂꯥꯏ ꯚꯤꯗꯤꯑꯣꯒ꯭ꯔꯥꯐꯤ ꯆꯪꯗꯧ ꯃꯥꯜꯂꯦ ꯃꯥꯁꯨ ꯗꯤꯑꯣꯒ꯭ꯔꯥꯐꯤ ꯀꯅ ꯊꯝꯃꯤꯕꯅꯦ ꯃꯥ
ꯑꯁꯁꯦ ꯑꯗꯨ ꯂꯤꯔꯦꯅꯦ
ꯗꯔ ꯃꯥꯒꯤ ꯁꯤꯇꯔꯟꯖꯟꯒꯤꯁꯨ ꯌꯨꯇꯨꯞ ꯆꯦꯅꯦꯜ ꯂꯩꯕꯅꯦ ꯃꯥꯒꯤ ꯚꯤꯗꯤꯑꯣꯒ꯭ꯔꯥꯐꯤꯗꯣ ꯐꯖꯔꯔꯕꯅꯦꯕ ꯌꯥꯝꯅ
ꯎꯝ
ꯆꯤꯇꯔꯟꯖꯟ ꯕ꯭ꯂꯣꯛ ꯍꯥꯏꯕ꯭ꯔꯥ ꯀꯔꯤꯅꯣꯝ ꯍꯥꯏꯕꯅꯦ
ꯍꯣꯏ ꯊꯥꯏꯅꯗ ꯌꯥꯝ ꯇꯧꯔꯛꯄꯅꯤꯅꯤ ꯅꯝꯃ ꯅꯝꯃꯒ
ꯔꯣꯀꯖꯣ
ꯔꯣꯀ ꯇ ꯑꯣꯏꯁ ꯈꯔꯤ
ꯔꯣꯀꯤ ꯀꯦꯃꯦꯔꯥꯃꯦꯦꯟꯅꯦ ꯃꯥ ꯚꯤꯗꯤꯑꯣꯒ꯭ꯔꯥꯐꯤ ꯇꯧꯕꯅꯦ ꯃꯥꯁꯨ
ꯑꯥ
ꯑꯐ꯭ꯔꯤꯀꯥꯗꯒ ꯗꯣꯀꯨꯃꯦꯟꯇꯔꯤ ꯐꯤꯂꯝ ꯅꯝꯕ ꯆꯠꯂꯨꯕꯅꯦ ꯑꯗꯨ ꯍꯜꯂꯛꯄꯗ ꯑꯗꯨꯗꯅꯦ ꯑꯃꯦꯔꯤꯀꯥꯅꯤꯉꯣꯜ ꯈꯪꯅꯔꯤ
ꯎꯝ
ꯑꯣ ꯑꯩ ꯊꯕꯛ ꯑꯝꯇ ꯇꯧꯈꯤꯒꯦ ꯊꯝꯃꯒꯦ
ꯑꯥ